ꯑꯣ ꯌꯥ ꯏꯆꯦ꯫ ꯑꯣ ꯇꯥꯔꯦ ꯇꯥꯔꯦ ꯏꯆꯦ꯫
ꯍꯥꯎ ꯀꯃꯥꯏ ꯀꯃꯥꯏ ꯇꯧꯔꯤꯒꯦ꯫ ꯒꯦꯅ ꯐꯣꯟ ꯇꯧꯔꯛꯏꯅꯦ꯫
ꯑꯣ ꯑꯁ ꯈꯪꯗꯦꯗ ꯏꯆꯦ ꯋꯥꯏ ꯍꯥꯏꯕꯗꯤ ꯌꯥꯗꯕꯅꯤꯅ ꯑꯗꯨꯝ ꯄꯪꯂꯩ ꯂꯩꯔꯤ ꯍꯥꯏꯕ ꯇꯥꯔꯦ꯫
ꯍꯧꯖꯤꯛꯀꯥꯟꯖꯤꯕꯨ ꯀꯔꯤ ꯀꯔꯤ ꯍꯦꯟꯖꯥꯡꯅ ꯍꯥꯎꯔꯤꯒꯦ꯫
ꯏꯆꯦ ꯈꯪꯗ꯭ꯔꯦꯗ ꯍꯧꯖꯤꯛꯀꯥꯟꯖꯦ ꯁꯥꯒ ꯁꯥꯒꯠꯂꯛꯑꯦ ꯑꯗꯨꯗꯨꯅꯅꯦ ꯁꯒꯔꯤꯒꯨꯝꯕ ꯈꯔꯥ ꯑꯁꯤꯟ ꯑꯔꯥꯛꯁꯤꯅ ꯍꯥꯎꯔꯤ ꯏꯆꯦꯗꯤ ꯀꯔꯤ ꯍꯤꯟꯖꯥꯡꯅ ꯍꯥꯎꯔꯤꯒꯦ ꯀꯃꯥꯏ ꯀꯃꯥꯏ ꯇꯧꯔꯤꯒꯦ꯫
ꯑꯩꯁꯨ ꯈꯪꯗꯦꯗ ꯀꯥꯡꯁꯣꯏ ꯈꯔ ꯆꯥꯏ꯫ ꯏꯔꯣꯟꯕ ꯈꯔꯥ ꯆꯥ ꯈꯥꯃꯦꯟ꯫ ꯁꯦ ꯌꯥꯝ ꯍꯣꯡꯉꯦ ꯍꯧꯖꯤꯛꯀꯥꯟꯗꯤ ꯈꯥꯃꯦꯟ ꯆꯥꯕꯗꯗ ꯏꯁꯥꯁꯦ ꯀꯩꯅꯣꯝ ꯇꯧꯔꯦ ꯂꯥꯏꯃꯟ ꯀꯥꯗꯧꯔꯦ
ꯍꯣꯏ ꯍꯣꯏ ꯃꯥꯅꯦ ꯏꯆꯦ ꯅꯣꯡ ꯐꯥꯗꯣꯛꯀꯨꯝꯕ ꯆꯥꯔꯗꯤ ꯍꯥꯎꯕ ꯅꯨꯃꯤꯠ ꯈꯨꯗꯤꯡꯒꯤ ꯆꯥꯥꯁꯜꯂꯛꯑꯗꯤꯅꯦ ꯏꯟꯖꯥꯡ ꯈꯨꯗꯤꯡꯃꯛꯁꯦ ꯑꯁ ꯀꯩꯅꯣꯝ ꯇꯧꯋꯤ ꯑꯗꯨ ꯏꯆꯦꯕꯨ ꯑꯅꯥ ꯑꯌꯦꯛ ꯀꯩꯀꯥꯗꯤ ꯌꯥꯎꯗꯕ꯭ꯔꯣ
ꯍꯧꯖꯤꯛꯀꯤꯗꯤ ꯊꯣꯏꯗꯣꯛꯄꯗꯤ ꯂꯩꯇꯦ ꯑꯗꯣ ꯆꯍꯤ ꯌꯥꯝꯃꯛꯄꯒꯤ ꯀꯔꯤꯅꯣ ꯈꯪꯗꯦ ꯅꯤꯡꯒꯣꯡꯀꯥꯁꯤꯅꯅꯦ ꯅꯥꯔꯤꯕ ꯉꯥꯏꯍꯥꯛꯇꯪ ꯍꯤꯞꯄꯀꯥꯁꯦ ꯑꯣꯟꯊꯣꯛꯅꯗꯤ ꯋꯥꯒꯔꯦ ꯑꯍꯟ ꯑꯣꯏꯁꯜꯂꯛꯄꯁꯦ ꯖꯨꯠ ꯆꯥ ꯑꯃꯕꯨꯛ ꯍꯦꯛ ꯂꯩ ꯐꯠꯇꯤꯜꯦ ꯇꯧꯔꯤꯁꯦ
ꯃꯥꯅꯤ ꯃꯥꯅꯤ ꯏꯆꯦ ꯑꯍꯟ ꯑꯣꯏꯔꯛꯄꯁꯦ ꯐꯖꯕ ꯑꯃ ꯂꯩꯇꯦ ꯈꯪꯗꯦꯗ ꯍꯧꯖꯤꯛꯀꯥꯟꯒꯤ ꯆꯥꯔꯤꯕ ꯆꯤꯟꯖꯥꯛꯁꯤꯅꯁꯨꯔꯥ ꯀꯩꯅꯣ ꯈꯪꯗꯦ ꯏꯆꯦ ꯅꯥꯗꯕ ꯑꯃꯠꯇ ꯂꯩꯇꯦ ꯑꯍꯟ ꯍꯥꯏꯕ ꯂꯩꯇꯦ ꯅꯍꯥ ꯍꯥꯏꯕ ꯂꯩꯇꯦ
ꯆꯤꯟꯖꯥꯛꯁꯤꯅꯅꯦ ꯃꯣꯏꯅ ꯍꯥꯔ ꯍꯥꯞꯄꯤꯔꯥ ꯀꯔꯤ ꯆꯥꯏꯔꯤꯕꯅꯣꯖꯨ ꯈꯪꯗꯦ ꯏꯟꯖꯥꯡ ꯅꯥꯄꯤꯁꯤꯅꯅꯦ ꯀꯨꯏꯅ ꯊ ꯊꯝꯕꯁꯨ ꯌꯥꯗꯦ ꯑꯩꯈꯣꯏꯗꯤꯅꯦ ꯐ꯭ꯔꯤꯖ ꯀꯥꯇꯣ ꯂꯩꯖꯗꯦꯗꯣ ꯐ꯭ꯔꯤꯖ ꯂꯩꯇ꯭ꯔꯕꯅꯤꯅꯅꯦ ꯄꯠꯄꯗ ꯄꯠꯄꯗ ꯊꯝꯕꯗꯣ ꯌꯥꯗꯦꯃꯤꯅꯪꯕꯣ
ꯑꯧ ꯌꯥꯗꯕꯅꯤ ꯏꯆꯦ ꯐ꯭ꯔꯤꯖꯀꯨꯝꯕꯗꯣ ꯁꯤꯖꯤꯟꯅꯗ꯭ꯔꯗꯤ ꯀꯥꯂꯦꯟꯒꯤꯅꯦ ꯄꯣꯠ ꯆꯩꯩ ꯃꯌꯥꯝꯗ ꯂꯩꯁꯤꯜꯂꯨꯔꯁꯨꯅꯦ ꯍꯦꯛꯇ ꯄꯠꯈꯤꯕꯅꯤ ꯍꯤꯗꯥꯛ ꯂꯥꯡꯊꯛꯅ ꯃꯌꯥꯝ ꯆꯥꯏꯔꯕꯅꯤꯅ ꯉꯁꯤ ꯂꯩꯔꯛꯀꯅꯤ ꯍꯌꯦꯡ ꯄꯠꯅꯤ ꯑꯗꯨꯅ ꯏꯆꯦ ꯑꯁ ꯅꯣꯡꯃꯒꯤ ꯆꯔꯥ ꯆꯔꯥ ꯂꯩꯕꯅ ꯈ꯭ꯋꯥꯏꯗꯒꯤ ꯐꯔꯦ
ꯑꯗꯨꯅꯦ ꯆꯔꯥ ꯆꯔꯥ ꯂꯩꯕꯁꯤꯁꯨ ꯅꯨꯡꯇꯤꯒꯤ ꯍꯦꯛ ꯆꯠꯄꯗꯗꯤ ꯐꯔꯛ ꯇꯥꯕꯁꯨ ꯌꯥꯎꯋꯤꯗꯅ
ꯃꯥꯅꯦ ꯃꯥꯅꯦ ꯏꯆꯦ
ꯑꯗꯨꯅꯅꯦ ꯃꯊꯥꯗꯤ ꯑꯣꯟꯊꯣꯛꯅ ꯁꯥꯈ꯭ꯔꯖꯥꯠꯅꯤ
ꯎꯝ ꯁꯥꯏꯌꯦ ꯑꯗꯣ ꯏꯆꯦꯒꯤꯕꯨ ꯍꯤꯡꯒꯣꯟꯒ ꯑꯥ ꯏꯆꯦꯒꯤꯕꯨ ꯍꯤꯡꯒꯣꯟꯒꯥ ꯊꯥꯕ꯭ꯔꯣ ꯀꯃꯥꯏ ꯇꯧꯒꯦ
ꯍꯤꯡꯒꯣꯜꯗꯨ ꯊꯥꯗ꯭ꯔꯦ ꯍꯟꯗꯛ ꯏꯅꯦ ꯑꯗꯨ ꯂꯩꯥꯅꯅꯦ ꯂꯩꯔꯒ ꯆꯥꯏ ꯍꯥꯏꯁꯦ ꯍꯤꯡꯒꯣꯜꯁꯤꯅ ꯈꯔ ꯊꯥꯔꯝꯕ ꯑꯣꯏꯇꯥꯥꯔꯗꯤ ꯇꯦꯛ ꯇꯦꯛ ꯊꯥꯔꯝꯃꯒ ꯂꯩꯗ꯭ꯔꯁꯨ ꯆꯥꯒꯗꯕꯗꯣ ꯍꯤꯡꯒꯣꯜꯁꯤꯁꯨꯅꯦ ꯄꯣꯠꯁꯤ ꯊꯥꯍꯧꯗ꯭ꯔꯦ ꯍꯟꯗꯛ ꯇꯤ ꯃꯔꯥꯡ ꯃꯔꯥꯡ ꯇꯧꯗꯅ ꯍꯟꯗꯛꯇꯤ ꯅꯨꯄꯤ ꯃꯌꯨꯝ ꯄꯥꯟꯕꯗꯣ ꯑꯗꯨꯒꯤꯅꯦ ꯃꯥꯒꯤ ꯂꯨ ꯂꯨꯍꯣꯡꯅꯕ ꯁꯤꯟꯕꯗꯅꯦ ꯁꯤꯟꯕꯗ ꯂꯥꯡꯕ ꯇꯦꯟꯕ ꯇꯣꯡꯕ ꯇꯧꯕꯗꯅꯦ ꯄꯣꯠ ꯊꯥꯕ ꯀꯝꯇ ꯁꯪꯍꯧꯗꯦ ꯇꯦ
ꯑꯣ ꯃꯥꯅꯤ ꯃꯥꯅꯤ ꯂꯨꯍꯣꯡꯉꯝꯗꯥꯏꯁꯨꯦ ꯇꯧꯕꯅꯤꯆꯦ ꯈꯪꯗꯦꯁꯤꯗ ꯍꯤꯡꯈꯣꯜ ꯍꯥꯏꯁꯤꯁꯨ ꯉꯥꯏꯍꯥꯛ ꯉꯥꯏꯍꯥꯛ ꯁꯪꯉꯀꯥꯟꯗ ꯇꯧꯒꯦ ꯍꯥꯏꯕ ꯌꯥꯕ ꯅꯠꯇꯦ ꯅꯨꯃꯤꯠ ꯈꯨꯗꯤꯡꯒꯤ ꯑꯃ ꯁꯪꯕ ꯁꯦꯕꯥ ꯁꯦꯕꯤ ꯌꯥꯝ ꯆꯪꯈ꯭ꯔꯄꫭꯠꯅꯤꯁꯦ ꯁꯦꯕꯥ ꯁꯦꯕꯤ ꯑꯗꯨ ꯍꯦꯛ ꯇꯧꯗ꯭ꯔꯒꯅ ꯐꯠꯇꯕ ꯑꯗꯨꯅ ꯁꯦꯕꯥ ꯁꯦꯕꯤ ꯌꯥꯝ ꯆꯪꯉꯤ ꯃꯣꯏꯁꯨ ꯂꯥꯏꯊꯣꯛꯅ ꯈꯟꯕ ꯌꯥꯕ ꯅꯠꯇꯦ ꯍꯤꯡꯒꯣꯜꯅꯦ ꯀꯥꯟꯅꯒ
ꯃꯥꯅꯦ ꯃꯥꯅꯦ ꯑꯁ ꯃꯊꯥ ꯁꯥꯔꯖꯥꯅꯤ ꯍꯤꯡꯈꯣꯟꯜꯗꯨꯁꯨꯅꯦ ꯍꯧꯖꯕꯒꯤꯁꯨ ꯃꯊꯥ ꯁꯥꯔꯦ ꯇꯧꯔꯤꯁꯦ ꯑꯗꯒꯤꯗꯤꯅꯦ ꯆꯠ ꯎꯣꯠꯅꯕꯅꯦꯅ ꯂꯥꯡꯅꯕ ꯍꯣꯠꯅꯕꯗꯅꯦ ꯑꯁ ꯃꯊꯥꯗ ꯊꯣꯛꯄꯅꯗꯤ ꯁꯥ ꯀꯔꯩꯕꯤꯦꯝꯃꯥ
ꯃꯥꯅꯦ ꯑꯩꯒꯤꯁꯨꯨ ꯏꯁꯦ ꯍꯟꯗꯛꯇꯤ ꯏꯤꯡꯒꯣꯜꯒꯤ ꯄꯣꯠꯁꯉꯩꯁꯦ ꯏꯐꯠ ꯐꯠꯇꯦ ꯐꯖꯅ ꯌꯦꯡꯕꯤꯗꯕꯗꯒꯤ ꯈꯔꯕꯨꯗꯤ ꯎ ꯀꯩꯅꯣ ꯊꯥꯔꯤꯌꯦ ꯁꯧꯒ꯭ꯔꯤ ꯑꯗꯒꯤꯗꯤ ꯍꯋꯥꯏ ꯔꯁꯃꯥ ꯑꯗꯒꯤ ꯀꯥꯂꯦꯟ ꯊꯕꯤꯒꯨꯝꯕꯗꯣ ꯈꯔ ꯊꯥꯔꯤꯌꯦ ꯏꯁꯦ ꯑꯗꯨ
ꯃꯣꯏꯅꯦ ꯅꯪꯅ ꯃꯔꯨ ꯑꯣꯏꯕꯗꯣ ꯈꯔ ꯑꯥꯎꯋꯏꯗꯣ ꯌꯥꯝ ꯐꯔꯦꯗꯣ ꯍꯥꯏꯗꯤ ꯈꯔꯗꯪ ꯑꯣꯏꯔꯁꯨ ꯀꯥꯟꯅꯩꯗꯅ
ꯍꯣꯏ ꯍꯣꯏ ꯑꯗꯨ ꯏꯆꯦ ꯑꯁ ꯁꯦꯕꯥ ꯁꯦꯕꯤꯗꯤ ꯌꯥꯝ ꯆꯪꯉꯤ ꯊꯕꯤ ꯍꯥꯏꯕ ꯋꯥꯅꯤ ꯊꯥꯏꯅꯒꯤ ꯃꯇꯝꯗ ꯄꯛꯊꯥ ꯊꯥꯔꯒ ꯄꯛꯄꯥꯟ ꯄꯥꯟꯕꯗꯣ ꯌꯥꯗ꯭ꯔꯦ ꯇꯤꯟ ꯀꯥꯡ ꯃꯌꯥꯝꯁꯤꯅꯅꯦ ꯏꯆꯦ ꯑꯁ ꯈꯪꯗꯦ ꯌꯦꯡꯕꯤꯗ꯭ꯔꯕ ꯁꯦꯡꯕꯤꯗ꯭ꯔꯕ ꯁꯨꯌꯥ ꯌꯥꯗꯦ
ꯃꯥꯅꯤꯅꯦ ꯇꯧꯔꯤꯁꯦ ꯆꯞ ꯃꯥꯟꯅꯩ ꯊꯥꯔꯦ ꯑꯗꯨꯒꯤ ꯒꯤ ꯖꯟꯁꯦ ꯂꯥꯡꯅꯕ ꯍꯣꯠꯅꯕꯗꯦꯨ ꯀ ꯃꯌꯥꯝ ꯑꯃ ꯆꯪꯕ ꯊꯥꯗ꯭ꯔꯦ ꯑꯃꯨꯛ ꯃꯤꯉꯣꯟꯗꯒꯤ ꯂꯩ ꯍꯥꯏꯁꯦ ꯄꯩꯁꯥ ꯄꯤꯊꯣꯛꯑꯒ ꯆꯥꯗꯣꯏꯅꯤꯗꯅ
ꯃꯥꯅꯦ
ꯍꯧꯖꯤꯛꯀꯥꯟꯁꯦ ꯍꯤꯡꯕꯗ ꯌꯥꯝꯅ ꯂꯨꯔꯦ
ꯑꯥ ꯂꯨꯔꯦ ꯂꯨꯔꯦ ꯏꯆꯦ ꯈꯪꯗꯦꯗ ꯑꯗꯨꯅ ꯏꯆꯦ ꯀꯩꯊꯦꯜꯗꯒꯤ ꯑꯃꯨꯛ ꯂꯩꯔꯨꯔꯦ ꯊꯥꯛꯏꯕ ꯃꯌꯥꯝꯁꯤꯅ ꯍꯥꯔ ꯀꯔꯤ ꯀꯔꯥ ꯆꯥꯕ ꯇꯜꯂꯤ ꯏꯁꯥꯒꯤ ꯈꯔ ꯊꯥꯖꯔꯦ ꯑꯁꯤ ꯍꯣꯠꯅꯕꯗꯅꯅꯦ ꯊꯕꯛ ꯑꯃꯠꯇ ꯄꯥꯡꯕ ꯉꯝꯕ ꯖꯥꯠ ꯅꯠꯇꯦ
ꯑ ꯑꯗꯨꯅ ꯍꯧꯖꯤꯛ ꯍꯥꯎ ꯇꯥꯏ
ꯑꯣ ꯑꯣ ꯑꯩ ꯀꯩꯅꯣꯝꯇ ꯍꯧꯗꯣꯛꯀꯦ ꯇꯧꯔꯤꯅꯦ ꯍꯟꯗꯛꯀꯤꯅꯦ ꯃꯣꯏꯒꯤ ꯀꯩꯅꯣꯒꯤ ꯑ ꯍꯣꯔꯇꯤꯀꯜꯆꯔ ꯗꯤꯄꯥꯔꯠꯃꯦꯟ ꯃꯣꯏꯒꯤ ꯀꯩꯅꯣꯗꯨꯅ ꯃꯔꯨ ꯃꯔꯥꯡ ꯈꯔ ꯈꯔ ꯄꯤꯊꯔꯛꯏꯌꯦ ꯑꯗꯨꯗꯣ ꯏꯆꯦ ꯍꯣꯏꯒꯤ ꯍꯤꯡꯒꯣꯜ ꯂꯩ ꯍꯟꯗꯛ ꯏꯆꯦ ꯍꯣꯏꯒꯤꯗꯣ ꯍꯤꯡꯒꯣꯜ ꯃꯇꯦꯛ ꯑꯃ ꯂꯩꯕꯗꯨꯗ ꯑꯩꯅ ꯏꯆꯦ ꯍꯣꯏꯒꯤꯗꯣ ꯀꯩꯀꯥ ꯈꯔ ꯊꯥꯕ ꯌꯥꯅꯤ ꯑꯗꯨꯗꯨꯒꯤ ꯃꯤꯡ ꯄꯥꯡꯈꯠꯄꯗ ꯌꯥꯎꯈꯤꯒꯦ ꯄꯤꯔꯛꯅꯕ ꯍꯌꯦꯡ ꯀꯩꯅꯣꯗꯣ ꯃꯔꯨ ꯃꯔꯥꯡ ꯀꯩꯀꯥꯗꯣ ꯈꯤꯇꯪꯗ ꯑꯣꯏꯁꯨ ꯊꯥꯍꯧ ꯌꯥꯏꯗꯅ
ꯌꯥꯝ ꯐꯩꯅꯦ ꯑꯗꯨꯗꯤ ꯉꯝꯗꯕꯩ ꯉꯝꯗꯕꯩ ꯋꯥꯅꯤꯌꯦ ꯑꯗꯨꯒꯨꯝꯕꯗꯨꯗꯤ ꯂꯥꯛꯏꯈꯩ ꯑꯩꯈꯣꯏꯗꯤ ꯄꯥꯝꯃꯦ ꯍꯥꯏꯔꯤꯅꯤꯉꯦ
ꯎꯝ ꯑꯗꯨꯅꯦ ꯑꯉꯥꯡꯁꯨ ꯂꯨꯍꯣꯡꯕ ꯀꯩꯀꯥ ꯂꯣꯏꯈ꯭ꯔꯕꯅꯤ ꯏꯆꯦ ꯍꯤꯡꯒꯣꯟꯗꯣ ꯈꯔ ꯍꯦꯛ ꯌꯦꯡꯉꯣ ꯑꯩ ꯍꯟꯗꯛ ꯏꯆꯦꯒꯤ ꯃꯤꯡꯁꯤꯁꯨ ꯍꯥꯞꯆꯤꯟꯈ꯭ꯔꯒꯦ ꯑꯗꯨꯒ ꯃꯔꯨ ꯃꯔꯥꯡ ꯃꯣꯏ ꯄꯤꯊꯔꯛꯄ ꯉꯩꯗꯣ ꯁꯔꯀꯥꯔꯅ ꯑꯗꯨꯗꯣ ꯂꯧꯍꯧꯅꯕ ꯇꯧꯁꯤ ꯏꯆꯦ
ꯍꯣꯏꯅꯦ ꯍꯣꯏꯅꯦ ꯅꯪꯅ ꯍꯥꯏꯔꯛꯏꯁꯦ ꯌꯥꯝ ꯐꯔꯦ ꯍꯥꯏꯗꯤ ꯅꯁꯦ ꯑꯩꯈꯣꯏꯗꯤꯅꯦ ꯀꯩꯁꯨ ꯈꯪꯖꯕ ꯂꯥꯛꯆꯕ ꯅꯦ ꯆꯠ ꯆꯗꯦꯗꯣ ꯅꯅ ꯈꯔ ꯍꯧꯗꯣꯔꯛꯏꯁꯦ ꯌꯥꯝ ꯐꯔꯕꯅꯤꯁꯦ
ꯃꯥꯅꯤꯁꯦ ꯑꯩꯈꯣꯏꯁꯨ ꯌꯥꯝ ꯄꯥꯛꯅ ꯈꯪꯕ ꯅꯠꯇꯦꯗ ꯏꯆꯦ ꯂꯩꯀꯥꯏꯒꯤ ꯑꯗꯨ ꯃꯣꯏꯒꯤ ꯑꯈꯪ ꯑꯍꯩ ꯃꯌꯥꯝꯅ ꯁꯨꯝ ꯇꯧꯋ ꯀꯥꯟꯅꯅꯤ ꯈꯣꯠꯅꯤ ꯃꯔꯨ ꯃꯔꯥꯡꯉꯩꯗꯣ ꯌꯥꯝ ꯐꯕꯅꯦ ꯑꯗꯨꯝ ꯍꯥꯏꯕ꯭ꯔꯤꯠꯅꯦ ꯃꯄꯥꯟ ꯂꯝꯗꯒꯤꯅꯦ ꯍꯥꯏꯔꯒꯅꯦ ꯑꯁ ꯈꯪꯗꯦꯗ ꯑꯩꯈꯣꯏ ꯁꯋꯥꯏꯒꯤꯗꯤ ꯑꯗꯨꯅꯦ ꯌꯥꯝ ꯁꯥꯟꯅꯈꯔꯦ ꯃꯤꯉꯩꯗꯣ ꯑꯩꯗꯤ ꯑꯥ ꯃꯄꯥꯟ ꯂꯝꯗꯒꯤ ꯄꯨꯔꯛꯅꯦ ꯍꯥꯏꯕ ꯃꯄꯥꯟ ꯂꯝꯗꯒꯤ ꯄꯨꯁꯜꯂꯛꯄꯅꯦ ꯍꯥꯏꯕꯗꯨꯗ ꯀꯌꯥ ꯊꯧꯁꯥꯔꯨꯗ꯭ꯔꯦ ꯑꯗꯨꯕꯨ ꯄꯥꯜꯂꯛꯑꯀꯥꯟꯗꯗꯤ ꯀꯌꯥꯗꯤ ꯐꯖꯔꯛꯏꯁꯦ ꯃꯍꯥꯎꯕꯨꯗꯤ ꯈꯔꯗꯤ ꯈꯦꯠꯅꯕ ꯑꯩꯈꯣꯏꯒꯤ ꯍꯥꯟꯅꯒꯤꯗꯨꯒ ꯑꯗꯨ ꯑꯣꯏꯕ ꯇꯥꯔꯒꯁꯨ ꯑꯗꯨꯝ ꯐꯖꯕ ꯈꯣꯠꯄ ꯌꯣꯟꯕ ꯈꯣꯠꯄ ꯇꯧꯕ ꯈꯣꯠꯄꯗꯗꯤ ꯑꯗꯨꯝ ꯌꯥꯒꯗꯕ ꯑꯗꯨꯗ ꯏꯆꯦ ꯍꯣꯏꯁꯨ ꯍꯪꯒꯣꯜ ꯁꯥꯝꯕꯟꯗꯣ ꯑꯗꯨꯝ ꯈꯔ ꯂꯩꯕꯅꯤꯅ ꯐꯥꯖꯟꯃꯤꯟꯅꯁꯤꯅ ꯍꯥꯏꯒꯦ ꯇꯧꯖꯔꯛꯄꯅꯤꯗ
ꯍꯣꯏꯅꯦ ꯍꯣꯏꯅꯦ ꯅꯪꯅ ꯍꯥꯏꯔꯛꯏꯁꯦ ꯌꯥꯝ ꯐꯔꯦ ꯑꯗꯨꯝ ꯄꯥꯎ ꯍꯥꯏꯔꯛꯑꯣ ꯑꯅꯧ ꯑꯅꯧꯕ ꯑꯩꯈꯣꯏꯅꯦ ꯑꯗꯨ ꯅꯠꯇꯕ ꯑꯅꯧ ꯑꯅꯧꯕ ꯂꯩ ꯇꯥꯔꯒꯁꯨꯅꯦ ꯑꯗꯨꯝ ꯍꯥꯏꯔꯛꯑꯣꯁꯦ ꯑꯗꯨꯒꯨꯝꯕ ꯀꯥꯟꯅꯕꯗꯨꯗꯤꯅꯦ ꯑꯩꯈꯣꯏꯁꯨ ꯂꯦꯝꯅ ꯀꯩꯁꯨ ꯃꯥꯡꯍꯟꯅꯤꯡꯗꯦ ꯍꯥꯏꯕꯗꯤ ꯃꯣꯏꯅ ꯐꯪꯗꯧ ꯂꯩꯔꯗꯤ ꯤ ꯑꯗꯨꯝ ꯇꯧꯅꯤꯡꯉꯦ ꯍꯥꯏꯕ
ꯑꯣ ꯃꯥꯅꯤ ꯃꯥꯅꯤ ꯏꯆꯦ ꯍꯥꯏꯔꯛꯀꯦ ꯃꯊꯪꯗꯁꯨ ꯃꯣꯏꯒꯤꯗꯤ ꯌꯥꯝ ꯄꯤꯊꯔꯛꯈ꯭ꯔꯕꯅꯤ ꯑꯗꯨꯅ ꯑꯩꯒꯤꯗꯤ ꯍꯟꯇꯪꯅ ꯑꯍꯥꯟꯕꯅꯤ ꯑꯗꯣ ꯑꯩꯒꯤꯁꯨ ꯑꯩꯅ ꯇꯧꯔꯝꯗꯥꯏꯁꯤꯗ ꯏꯆꯦꯁꯨ ꯍꯪꯉꯛꯏꯕꯅꯤ ꯈꯪꯗꯦꯗ ꯇꯧꯔꯤꯁꯦ ꯏꯆꯦ ꯀꯥꯂꯦꯟꯒꯤ ꯅꯨꯡꯁꯥꯅ ꯃꯔꯣꯜ ꯑꯃ ꯁꯥꯔꯤꯕ ꯍꯟꯗꯛ ꯆꯍꯤꯁꯤꯅ ꯏꯁꯥ ꯁꯥꯗ ꯃꯥꯜꯂꯤ
ꯍꯣꯏꯅꯦ ꯑꯁ ꯑꯗꯨꯗꯒꯤꯅꯤꯅꯦ ꯍꯟꯗꯛꯁꯤꯁꯨ ꯃꯤ ꯂꯝꯗꯗꯤꯅꯦ ꯆꯥꯛ ꯊꯦꯡꯅꯔꯦ ꯍꯥꯏꯔꯤꯌꯦꯦ ꯈꯣꯏꯁꯤꯗꯕꯨꯅꯦ ꯈꯔꯥ ꯐꯥ ꯕꯥ ꯋꯥꯅꯤ ꯃꯤ ꯂꯝꯗꯗꯤ ꯁꯥꯕꯅ ꯆꯥꯛꯊꯦꯛꯅꯔꯦ ꯍꯥꯏꯔꯤꯌꯦ
ꯑꯣ ꯏꯁꯦ ꯃꯥꯅꯦ ꯆꯥꯛꯊꯦꯛꯑꯦ ꯁꯥꯔꯝꯅꯤ ꯌꯥꯝꯅ ꯑꯩꯈꯣꯏ ꯁꯋꯥꯏ ꯐꯥꯎꯕꯗ ꯑꯁꯨꯛ ꯁꯥꯔꯦ ꯍꯥꯏꯔꯤꯁ ꯁꯦ ꯑꯁ ꯑꯗꯣ ꯈꯪꯗꯦꯔꯤ ꯏꯆꯦ ꯃꯍꯧꯁꯥꯗꯤ ꯑꯩꯈꯣꯏꯒꯤꯁꯤꯁꯨ ꯌꯥꯝ ꯁꯥꯔꯦ ꯍꯥꯏ ꯌꯥꯝꯅ ꯀꯟꯅ ꯍꯦꯟꯅ ꯁꯥꯔꯝꯕꯗꯨꯗꯤ ꯑꯣꯏꯗꯦ ꯃꯥꯒꯤ ꯀꯥꯂꯦꯟ ꯏꯟꯗꯝꯝꯊꯥ ꯐꯖꯅ ꯃꯥꯒꯤ ꯃꯥꯒꯤ ꯃꯇꯝꯗꯣ ꯂꯩꯖꯔꯝꯃꯤꯕꯅꯤ ꯑꯗꯨꯕꯨꯅꯦ ꯑꯁ ꯎꯃꯪ ꯋꯥꯃꯪ ꯃꯌꯥꯝ ꯀꯣꯛꯊꯣꯔꯛꯄ ꯁꯤꯁꯤꯅꯅꯦ ꯑꯃꯠꯇ ꯍꯦꯛ ꯃꯦꯟꯃꯥꯟ ꯇꯥꯗꯦ ꯁꯥꯕ ꯃꯇꯝꯗꯅ
ꯃꯃꯥꯡꯉꯩꯗꯗꯤ ꯌꯦꯡꯉꯣ ꯅꯪ ꯅꯪꯁꯨ ꯈꯜꯂꯒ ꯌꯦꯡꯉꯣ ꯃꯃꯥꯡꯉꯩꯗꯗꯤ ꯑꯩꯈꯣꯏ ꯐꯦꯟꯃꯛ ꯌꯥꯏꯗ ꯇꯥꯔꯒ ꯁꯨ ꯁꯥꯏ ꯍꯥꯏꯔꯒ ꯈꯥꯡꯕꯁꯨ ꯑꯗꯨꯝ ꯉꯝꯅꯔꯝꯃꯦ ꯍꯥꯏꯕ ꯍꯧꯖꯤꯛꯇꯛꯤꯅꯦ ꯐꯦꯟ ꯀꯩ ꯍꯥꯏꯗ꯭ꯔꯗꯤ ꯂꯩꯕ ꯄꯤꯕ ꯉꯝꯗ꯭ꯔꯤꯅꯤ ꯄꯩꯁꯥ ꯄꯥꯏꯕꯁꯤꯡꯁꯤꯅꯅꯦ ꯑꯦꯁꯤ ꯑꯃꯨꯛ ꯇꯧꯗꯅ ꯃꯁꯤꯗꯩ ꯁꯤꯗ ꯃꯣꯏꯒꯤ ꯃꯣꯏꯅ ꯏꯪꯉꯀꯥꯟꯗ ꯊꯥꯠꯇꯣꯔꯛꯏꯕ ꯑꯁꯥꯕ ꯃꯌꯥꯝꯗꯨꯅ ꯑꯩꯈꯣꯏꯗ ꯇꯥꯏꯅꯔꯤꯅꯤ ꯃꯣꯏꯕꯨꯗꯤ ꯅꯨꯡꯉꯥꯏ ꯅꯨꯡꯉꯥꯏꯅ ꯂꯩꯖꯔꯝꯒꯗꯕ
ꯃꯥꯅꯤꯆꯦ ꯏꯅꯥꯛ ꯈꯨꯨꯟꯕ ꯃꯤꯅ ꯅꯨꯡꯉꯥꯏꯔꯦ ꯂꯥꯏꯔꯕ ꯃꯤꯅ ꯑꯗꯨꯝ ꯋꯥꯔꯦ ꯇꯧ ꯂꯩꯔꯛꯏꯁꯦ
ꯑꯗꯨꯅꯤ ꯍꯥꯏꯕ ꯄꯩꯁꯥ ꯇꯥꯟꯕ ꯃꯤꯁꯤꯡꯁꯨꯅꯦ ꯋꯥꯔꯝꯒꯅꯤ ꯠꯇꯣ ꯁꯥꯔꯀꯥꯟꯁꯤꯗꯅꯦ ꯄꯩꯁꯥ ꯇꯥꯟꯕ ꯃꯤꯈꯩꯁꯦ ꯍꯤꯡꯅꯕꯅꯦꯅ ꯍꯣꯠꯅꯔꯤ ꯅꯣꯡꯃꯒꯤ ꯁꯨꯔꯒ ꯆꯥꯕ ꯃꯤꯁꯤꯅ ꯀꯌꯥꯗꯤ ꯋꯥꯔꯝ ꯑꯗꯨꯣꯏꯅ ꯌꯦꯣꯡꯉ
ꯑ ꯃꯥꯅꯤꯁꯦ
ꯑꯗꯨꯅꯦ ꯍꯧꯖꯤꯛꯀꯤ ꯃꯇꯝꯁꯤꯗꯅꯦ ꯄꯩꯁꯥꯁꯦ ꯈꯔꯗꯪ ꯐꯪꯉꯗꯤꯅ ꯈꯟꯅꯕꯗ ꯄꯩꯁꯥ ꯇꯥꯟꯅꯔꯤꯕ ꯃꯤ ꯃꯌꯥꯝꯁꯦ ꯎꯕꯗꯅꯦ ꯀꯞꯄꯨ ꯀꯞꯅꯤꯡꯉꯕꯅꯦ ꯑꯩꯗꯤ ꯏꯅꯥꯎꯕꯨ ꯑꯇꯩꯗꯤ ꯀꯔꯤ ꯀꯔꯤ ꯍꯣꯠꯅꯔꯤꯒꯦ ꯍꯜꯂꯣ